ꯇꯥꯕ꯭ꯔꯣ꯫
ꯊꯥꯏꯌꯦ ꯊꯥꯏꯌꯦ꯫
ꯀꯔꯤꯒꯤꯅꯣꯅꯦ꯫
ꯀꯩꯁꯨ ꯇꯧꯗꯦꯅꯦ ꯅꯪꯗꯤ ꯀꯩꯗꯧꯔꯤꯅꯣ꯫
ꯀꯩꯁꯨ ꯇꯧꯗꯦ ꯇꯨꯝꯃꯤꯌꯦ꯫ ꯇꯨꯝꯃꯒ ꯂꯩꯔꯤꯌꯦ꯫ ꯇꯨꯝꯕ ꯅꯠꯇ꯭ꯔꯗꯤ ꯎꯄꯥꯏ ꯂꯩꯥꯏꯇꯦ꯫
ꯑꯩꯅ ꯀꯔꯤꯅꯣ ꯊꯥꯔꯛꯈꯤꯕꯅꯦ ꯑꯗꯨ ꯌꯦꯡꯉꯣ꯫ ꯎꯝ ꯎꯝ꯫
ꯎꯝ ꯀꯔꯤꯁꯨ ꯇꯧꯗꯦ ꯀꯔꯤꯁꯨ ꯇꯥꯗꯦ꯫
ꯍꯥꯥ꯫
ꯑꯣ꯫
ꯑꯗꯨ ꯇꯥꯕ꯭ꯔꯣ꯫
ꯇꯥꯗꯦ꯫
ꯑꯥ ꯑꯗꯨꯗꯤ ꯌꯥꯔꯦ꯫
ꯌꯥꯕ꯭ꯔꯣ꯫
ꯌꯥꯝ ꯁꯥꯕꯅ ꯌꯥꯝ ꯁꯥꯕꯅ꯫
ꯁꯥꯏꯌꯦ ꯈꯪꯗꯦ ꯍꯧꯖꯤꯛꯀꯥꯟꯁꯦ ꯌꯥꯝ ꯁꯥꯕꯅ ꯑꯁ ꯀꯔꯤꯒꯤꯔꯥ ꯈꯪꯗꯦ꯫ ꯆꯥꯛ ꯌꯥꯝ ꯆꯥꯕ꯭ꯔꯣ꯫
ꯑꯁ ꯌꯥꯗꯦꯗꯥ ꯆꯪꯗꯥ꯫
ꯀꯔꯤꯒꯤꯅꯣꯅꯦ꯫ ꯌꯥꯝ ꯆꯥꯎꯗꯥ꯫
ꯑꯁ ꯍꯥꯎꯇꯦꯗ꯫
ꯏꯁ꯫ ꯍꯥꯎꯇ꯭ꯔꯁꯨ ꯍꯥꯎꯇ꯭ꯔꯖꯨ ꯑꯩꯈꯣꯏꯅ ꯍꯥꯎꯋꯦ ꯍꯥꯎꯋꯦꯅ ꯑꯗꯨꯝ꯫ ꯃꯦꯠꯂꯒ ꯆꯥꯔꯗꯤ ꯍꯥꯥꯎꯕꯅꯦꯍꯦ꯫
ꯑꯩꯁ ꯌꯥꯔꯦꯅꯦ ꯑꯩꯒꯤꯗꯤ ꯑꯗꯨ꯫
ꯌꯥꯒꯅꯤ ꯌꯥꯒꯅꯤ꯫
ꯌꯥꯗꯦꯅꯦ ꯌꯥꯗꯦꯅꯦ꯫
ꯈꯨꯠ ꯑꯃꯗ ꯁꯥꯀꯥꯡꯒꯨꯝꯕ ꯑꯃ ꯄꯥꯏꯗ꯭ꯔꯗꯤ ꯌꯥꯗꯕ꯭ꯔꯣ꯫ ꯉꯥ ꯑꯀꯪꯕꯒꯨꯝꯕ꯫ ꯑꯁ ꯍꯤꯟꯖꯥꯡꯁꯦ ꯉꯥ ꯑꯇꯥꯎꯕꯒ ꯉꯥ ꯇꯥ ꯇꯥꯎꯔꯒ ꯊꯣꯡꯕꯗꯣ꯫
ꯎꯝ
ꯑꯗꯨ ꯆꯥꯅꯤꯡꯉꯦ꯫
ꯅꯣꯏꯗꯤ ꯀꯩ ꯍꯤꯟꯖꯥꯡ ꯆꯥꯔꯒꯦ꯫
ꯆꯦ ꯑꯂꯨꯅꯤꯗ꯫
ꯑꯔꯩ ꯑꯔꯩꯕ ꯑꯗꯨꯝ ꯊꯣꯡꯂꯒ ꯆꯥꯔꯦ꯫
ꯑꯩꯈꯣꯏꯗꯤ ꯃꯤ ꯑꯃꯗꯤ ꯂꯤꯁꯤꯡ ꯑꯅꯤ ꯌꯧꯈ꯭ꯔꯦ꯫
ꯎꯝ꯫
ꯑꯧ꯫
ꯌꯥꯝ ꯐꯩꯌꯦ꯫
ꯍꯣꯏ꯫ ꯑꯩꯈꯣꯏ ꯈꯛꯇꯅꯤꯅꯦ ꯂꯩꯍꯧꯔꯤꯁꯦ꯫
ꯂꯥꯛꯀꯅꯤꯗ ꯑꯩꯈꯣꯏꯒꯤ ꯃꯇꯝꯖꯨ꯫
ꯋꯥꯁꯦ ꯉꯥꯡꯅꯤꯡꯉꯥꯏ ꯂꯩꯇ꯭ꯔꯦꯗ꯫
ꯇꯨ ꯎ ꯉꯥꯡꯂꯒ ꯋꯥꯔꯤꯁꯦ ꯐꯖꯅ ꯁꯥꯗꯣꯛꯑꯣ ꯁꯤꯁꯦ ꯀꯔꯤꯒꯤꯅꯣ꯫
ꯂꯥꯡꯃꯟ ꯕꯩꯒꯤꯔꯥ ꯈꯪꯗ꯭ꯔꯦꯗꯥ꯫
ꯏ꯫ ꯈꯪꯗꯦ ꯑꯃꯗꯨꯁꯨ ꯀꯣꯜ ꯇꯧꯔꯛꯑꯣ ꯍꯥꯏꯔꯒ ꯁꯨꯡꯇꯧ ꯇꯧꯔꯛꯇꯦ ꯃꯥ ꯀꯔꯝ ꯃꯥꯏꯅ ꯂꯩ꯫
ꯀꯅꯅꯣ
ꯈꯣꯏꯒꯤ ꯀꯥꯖꯤꯟ ꯅꯨꯄꯤꯗꯣ
ꯑꯣ
ꯋꯥꯡ ꯆꯥꯎꯕꯗꯣ
ꯄꯥꯎ ꯐꯥꯎꯅꯗ꯭ꯔꯣ
ꯐꯥꯎꯅꯗꯦ ꯅꯪ ꯉꯔꯥꯡꯗꯣ ꯀꯣꯜ ꯇꯧꯔꯛꯑꯣ ꯍꯥꯏꯔꯛꯄꯅꯦ ꯃꯥ ꯑꯦ ꯑꯩꯅ ꯍꯥꯏꯕ ꯑꯩꯅ ꯀꯣꯜ ꯇꯧꯔꯛꯑꯣꯅ ꯍꯥꯢ ꯑꯩꯅ ꯍꯥꯏꯕꯤꯕ ꯑꯗꯨꯝ ꯃꯥ ꯁꯪꯗꯕ ꯃꯥꯜꯂꯦ
ꯎꯝ
ꯑꯁ ꯋꯥ ꯑꯁ ꯊꯕꯛ ꯌꯥꯝ ꯆꯤꯟꯕ ꯃꯥꯜꯂꯦꯗ ꯍꯧꯖꯤꯛꯀꯥꯟꯁꯦ
ꯃꯥꯜꯂꯦ ꯈꯣꯏ ꯏꯅꯤꯁꯨ ꯅꯍꯥꯟꯗꯣ ꯇꯧꯒꯦ ꯇꯧꯕꯅꯦ ꯉꯔꯥꯡꯗ ꯑꯗꯨ ꯌꯥꯗꯕ
ꯎꯝ
ꯀꯩꯗꯧꯅꯕ
ꯅꯦꯠꯅꯖꯨ ꯅꯦꯠꯅꯁꯨ ꯑꯣꯏꯔꯝꯒꯅꯤ ꯅꯦꯠꯁꯨ ꯌꯥꯗꯦꯕ ꯁꯤꯗ ꯌꯥꯝ ꯐꯠꯇꯦꯕꯣ
ꯂꯥꯟꯅ ꯂꯥꯡꯕꯅꯦ ꯅꯦꯠꯅ ꯅꯨꯡꯉꯥꯏꯇꯕꯅꯦ ꯀꯔꯤꯅꯣ ꯒ꯭ꯌꯥꯟ ꯃꯥꯟ ꯇꯥꯗꯦ
ꯉꯔꯥꯡ ꯅ ꯃꯦꯂꯥꯗꯣ ꯗꯨꯝ ꯍꯧꯔꯛꯅꯤꯀꯣ
ꯑꯩꯗꯤ ꯗꯨꯝ ꯑꯗꯨꯝ ꯗꯁꯥ ꯇꯥꯔꯅꯤ
ꯆꯤꯟꯊꯣꯛ ꯆꯦꯟꯁꯤꯟ ꯗꯨꯝ ꯂꯩꯒꯗꯝꯅꯦ
ꯎꯝ ꯎꯝ ꯉꯔꯥꯡ ꯉꯔꯥꯡꯁꯨ ꯑꯩ ꯏꯁ ꯑꯃꯗ ꯆꯠ ꯑꯃꯗ ꯆꯠ ꯑꯁ
ꯅꯪꯕꯨ ꯨꯇꯥꯟꯅꯔꯛꯄ꯭ꯔꯣ
ꯇꯥꯟꯅꯔꯛꯏꯅꯦ ꯌꯥꯗꯦ ꯗꯔꯃꯥꯁꯦ ꯌꯥꯗꯦ ꯃꯥ
ꯀꯔꯝꯕ ꯂꯤꯂꯥꯅꯣ ꯈꯪꯗꯦ ꯂꯤꯂꯥ ꯍꯥꯏꯕ꯭ꯔꯥ ꯂꯦꯂꯥ ꯍꯥꯏꯕ꯭ꯔꯥ
ꯅꯣꯛꯃꯟꯕꯒꯤꯀꯣ ꯂꯣꯏꯔꯦꯍꯦ ꯄꯨꯛ ꯅꯕꯅ
ꯀꯅꯥ ꯀꯅꯥꯒꯅꯣ ꯉꯔꯥꯡꯗꯣ ꯎꯝ ꯑꯩꯅ ꯍꯥꯏꯕꯗꯣ ꯉꯔꯥꯡ ꯑꯗꯣ ꯑꯗꯨ ꯅꯪ ꯅꯨꯄꯥ ꯍꯥꯏꯕꯗꯣ
ꯎꯝ
ꯑꯗꯨꯗ ꯇꯧꯗ꯭ꯔꯣꯕꯨ
ꯅꯪ ꯉꯁꯥꯏ ꯍꯥꯏꯕꯗꯨꯔꯣ
ꯍꯣꯏ
ꯇꯧꯗꯦꯗ ꯇꯜꯂꯤꯗ
ꯑꯁ ꯌꯥꯝ ꯅꯨꯡꯉꯥꯏꯕꯅꯦ ꯑꯗꯣ ꯃꯤ ꯉꯔꯥꯡ ꯑꯩꯁꯨ ꯈꯪꯅꯗꯤꯌꯦ ꯁꯛꯁꯨ ꯈꯪꯗꯦ ꯉꯔꯥꯡ ꯅꯨꯡꯗꯥꯡ ꯉꯔꯥꯡ ꯅꯨꯡꯗꯥꯡꯗꯣ ꯑꯩ ꯑꯅꯤꯔꯛ ꯇꯧꯋꯦꯕ
ꯁꯥꯃꯨꯒꯤ ꯍꯩꯒ꯭ꯔꯨ ꯆꯥꯔꯤꯅꯦ ꯆꯥꯅꯤꯡꯕ꯭ꯔꯣ ꯅꯪꯁꯨ
ꯆꯅꯤꯡꯉꯦ ꯊꯥꯔꯛꯑꯣ ꯍꯥꯏꯔꯁꯨ ꯊꯥꯔꯛꯇꯦ ꯅꯪꯗꯤ
ꯑꯁ ꯊꯥꯔꯛꯅꯤꯡꯉꯥꯁꯨ ꯑꯩꯁꯨ ꯃꯤꯅ ꯄꯤꯔꯛꯄꯅꯤꯅꯦ ꯑꯩꯒꯤꯁꯨ
ꯑꯩ
ꯈꯣꯏꯗꯗꯤ ꯂꯩꯇꯕꯅꯤꯅ
ꯀꯅꯥꯅ ꯄꯤꯔꯛꯄꯅ ꯑꯗꯨ ꯑꯥ ꯃꯪꯒꯦꯗꯤ
ꯂꯩꯇ꯭ꯔꯦ ꯑꯗꯨꯗꯤ ꯍꯧꯖꯤꯛ ꯃꯇꯝ ꯅꯠꯇꯦꯍꯦ ꯑꯗꯨꯗꯤ ꯀꯔꯤꯔꯥ
ꯑꯣ ꯑꯩꯗꯤ ꯈꯪꯗꯦꯍꯦ ꯄꯪꯥꯍꯥꯏ ꯍꯥꯏꯕꯅꯤ
ꯑꯣ ꯈꯣꯛꯇꯣꯛꯑꯒ ꯊꯝꯕꯗꯣ ꯕꯨꯝꯕꯔꯗ ꯊꯝꯕꯗꯣ ꯑꯗꯨꯗꯤ ꯂꯩꯕꯅꯦ
ꯑꯗꯨ ꯄꯤꯔꯛꯑꯣ ꯈꯔ ꯑꯗꯨ ꯍꯩ ꯀꯩꯅꯣ ꯍꯩꯅꯧꯒ
ꯀꯅꯥꯗ ꯄꯤꯔꯛꯇꯣꯏꯅꯣꯅꯦ ꯑꯩꯁꯤꯕꯣ
ꯒꯥꯔꯤ ꯆꯠꯂꯨꯏꯁꯤꯗꯤ ꯒꯥꯔꯤꯗꯣ ꯄꯨꯡ ꯄꯨꯡ ꯀꯌꯥꯗꯅꯣ ꯆꯠꯄꯗꯣ
ꯄꯨꯡ ꯀꯌꯥꯗꯔꯣ ꯑꯩꯒꯤ ꯍꯧꯒꯠꯄ ꯃꯇꯝꯗꯨꯔꯣ ꯌꯥꯝ ꯉꯥꯜꯂꯝꯒꯅꯤ ꯃꯣꯏꯅ ꯆꯠꯄꯗꯨꯗꯤ
ꯉꯟꯗꯕꯅꯦ ꯍꯟꯗꯛꯁꯦ ꯆꯠꯄ ꯌꯥꯗꯕꯩꯒꯤꯀꯣ ꯊꯦꯡꯅ ꯊꯦꯡꯅ ꯆꯠꯄꯅꯦ ꯃꯣꯏ ꯅꯨꯡꯊꯤꯜꯒꯨꯝꯕ
ꯄꯥꯔꯀꯤꯡꯗꯨꯒ ꯅꯪꯅ ꯂꯩꯕ ꯃꯐꯝ ꯄꯥꯔꯀꯤꯡꯗꯨꯒ ꯅꯪꯒ ꯂꯩꯕ ꯃꯐꯝꯗꯨꯒ ꯅꯛꯅꯕ꯭ꯔꯥ ꯂꯥꯞꯄ꯭ꯔꯥ
ꯅꯛꯌꯦ ꯌꯥꯝ ꯅꯛꯄꯅꯦ
ꯑꯣ
ꯑꯩꯈꯣꯏ ꯈꯨꯟꯒꯤ ꯄꯥꯛꯀꯤꯡꯗꯣ
ꯑꯧ
ꯑꯗꯣ ꯅꯛꯌꯦꯕ ꯃꯥꯗꯣ ꯅꯠꯇꯕ ꯅꯛꯌꯦꯗ ꯑꯗꯨꯗꯤ ꯄꯤꯔꯛꯑꯣ ꯀꯔꯤ ꯀꯔꯤꯅꯣ ꯏꯟꯁꯥꯡ ꯑꯍꯥꯎ ꯑꯍꯥꯎꯕ ꯄꯤꯔꯛꯑꯣ
ꯑꯦ ꯌꯦꯟꯁꯥꯡ ꯍꯥꯎꯕꯗꯤ ꯂꯩꯇꯦꯍꯦ ꯀꯥꯏꯗꯒꯤ ꯅꯣꯏꯔꯣꯝꯗꯅ ꯍꯦꯟꯅ ꯂꯩꯔꯝ ꯍꯥꯎꯕꯅꯤ ꯍꯤꯟꯁꯥꯡ ꯍꯥꯎꯕꯗꯤ
ꯑꯪ
ꯑꯩꯈꯣꯏꯗꯤ ꯏꯟꯁꯥꯡ ꯑꯍꯥꯎꯕ ꯂꯩꯇꯦ
ꯂꯩꯇꯦꯗ ꯑꯩ ꯏꯟꯁꯥꯡ ꯑꯍꯥꯎꯕꯅꯦ ꯏꯟꯁꯥꯡ ꯑꯍꯥꯎꯕꯒ ꯆꯥꯕ ꯐꯪꯗ꯭ꯔꯦ ꯑꯩꯈꯣꯏꯁꯦ
ꯑꯂꯨꯗꯤ ꯂꯩ
ꯑꯂꯨ ꯍꯥꯏꯗꯤ ꯑꯤ ꯂꯧꯕꯨꯛꯇ ꯀꯩꯅꯣ ꯇꯧꯕꯗꯨꯔꯣ ꯅꯣꯏꯅ ꯑꯣ ꯄꯤꯔꯛꯑꯣꯅꯦ ꯀꯔꯤꯅꯣ
ꯑꯗꯨ ꯑꯂꯨꯗꯨ ꯂꯩꯌꯦ ꯑꯁ
ꯑꯩꯈꯣꯏ ꯑꯩꯈꯣꯏꯒꯤꯁꯨ ꯌꯥꯝ ꯄꯤꯕꯅꯦ ꯑꯗꯣ ꯑꯩꯈꯣꯏꯗꯤ ꯅꯍꯥꯟꯅ ꯆꯥꯕ ꯂꯣꯏꯔꯦ
ꯍꯨꯝ ꯀꯥꯡꯍꯧꯁꯨ ꯑꯃꯨꯛ ꯆꯥꯒꯅꯤ ꯏꯟꯖꯁꯥꯡꯁꯨ ꯑꯃꯨꯛ ꯆꯥꯒꯅꯤ ꯏꯔꯣꯟꯕꯁꯨ ꯑꯃꯨꯛ ꯆꯥꯒꯅꯤ ꯑꯁ
ꯑꯂꯨꯅ ꯂꯣꯏ ꯊꯜꯂꯦ
ꯑꯂꯨꯅꯦ꯫
ꯑꯂꯨ ꯌꯥꯎꯗ꯭ꯔꯗꯤ ꯌꯥꯗꯦꯕ ꯍꯤꯟꯖꯥꯡ ꯊꯣꯡꯕ ꯀꯥꯟꯗꯗꯤ꯫
ꯍꯣꯏ ꯍꯥꯎꯁꯨ ꯍꯥꯎꯄꯅꯦ
ꯑꯂꯨ ꯂꯣꯏꯟ ꯌꯥꯎꯁꯤꯜꯂꯦꯕ꯫ ꯍꯋꯥꯏ ꯊꯣꯡꯉꯦ ꯑꯂꯨ ꯍꯥꯞꯀꯅꯤ ꯎꯝ꯫ ꯌꯦꯟ ꯊꯣꯡꯕ ꯀꯥꯟꯗꯗꯤ ꯑꯂꯨ ꯑꯂꯨ ꯍꯥꯞꯄꯗꯣ ꯑꯂꯨꯗꯨꯅ ꯍꯦꯟꯅ ꯍꯥꯎꯕꯅꯤꯍꯦ꯫
ꯍꯣꯏ꯫
ꯌꯦꯟ ꯆꯥꯕ ꯁꯔꯨꯛꯄꯨꯗꯤ ꯑꯩꯗꯤ ꯑꯂꯨꯅ ꯍꯦꯟꯅ ꯆꯥꯏ꯫
ꯑꯩꯈꯣꯏꯁꯨ ꯅꯍꯥꯟꯗꯣ ꯐꯧ ꯊꯥꯏꯑꯦꯗꯅ ꯑꯗꯨ ꯅꯨꯃꯤꯠꯇ ꯌꯦꯟꯒ ꯑꯂꯨ ꯊꯣꯡꯉꯦ ꯑꯂꯨꯗꯣ ꯆꯥꯎ ꯆꯥꯎꯅ ꯃꯀꯨꯗꯨ ꯈꯣꯛꯇꯅꯀꯣ ꯂꯧꯊꯣꯛꯇꯅ ꯊꯣꯡꯕ ꯑꯗ ꯑ꯭ꯁ ꯍꯥꯎꯕꯅ ꯑꯂꯨ ꯉꯥꯛꯇ ꯆꯥꯏ ꯑꯩꯗꯤ꯫ ꯅꯣꯏ ꯄꯨꯄꯨꯨꯅꯗꯤ ꯑꯂꯨ ꯑꯂꯨ ꯍꯥꯞꯀꯅꯨ ꯑꯂꯨ ꯍꯥꯞꯄꯗꯣ ꯍꯥꯎꯇꯦꯅ ꯍꯥꯏꯕ ꯑꯩꯅ ꯑꯂꯨ ꯑꯂꯨꯗꯨꯗꯤ ꯅꯣꯏ ꯆꯥꯒꯅꯨ ꯑꯂꯨꯗꯨꯗꯤ ꯑꯩꯒꯤꯅꯦ ꯌꯦꯟꯗꯨ ꯅꯣꯏꯅ ꯆꯥꯋꯣꯅ ꯑꯩꯅ ꯍꯥꯏꯕ
ꯍꯩ ꯑ ꯑꯕꯣꯛꯁꯨ ꯂꯩꯕ꯭ꯔꯣ
ꯎꯝ ꯂꯧ ꯆꯠꯈꯤꯌꯦ
ꯑꯥ ꯍꯧꯖꯤꯛꯇꯤ ꯌꯥꯝ ꯅꯨꯡꯉꯥꯏꯔꯤꯅꯦ ꯌꯨꯝ ꯁꯥꯕ ꯂꯣꯏꯔꯕꯅꯤꯅ꯫
ꯑ꯭ꯁ ꯌꯨꯝ ꯌꯨꯝ ꯑꯐꯕꯁꯦ ꯌꯨꯝ ꯌꯥꯝ ꯃꯣꯠꯂꯦꯕ
ꯑꯗꯨꯅꯦ ꯅꯪꯗꯤ ꯅꯪꯅ ꯈꯪꯕ꯭ꯔꯣ
ꯑꯗꯣ ꯑ꯭ꯁ ꯂꯩ ꯂꯩ ꯌꯨꯝ ꯐꯕꯁꯦ ꯂꯩꯕꯕꯨꯗꯤ ꯑꯗꯨꯝ ꯅꯨꯡꯉꯥꯏꯌꯦꯕꯨ ꯌꯨꯝꯁꯦ ꯋꯥꯏ ꯑꯃꯨꯛ ꯁꯤꯠꯂꯦ ꯉꯁꯤ ꯑꯃꯨꯛ ꯁꯤꯠꯄ ꯍꯌꯦꯡ ꯑꯃꯨꯛ ꯑ꯭ꯁ ꯂꯣꯏꯔꯦꯍꯦ
ꯌꯥꯝ ꯋꯥꯕꯅꯤꯍꯦ